ꯍꯂꯣ ꯑꯦ
ꯑꯣ ꯇꯌꯦ ꯇꯌꯦ
ꯇꯥꯏ ꯇꯥꯏꯌꯦ ꯋꯥꯔꯤ ꯁꯨꯝ ꯆꯥꯟꯅꯕ ꯌꯥꯕ ꯅꯠꯇ꯭ꯔꯣ
ꯌꯥꯏ ꯌꯥꯏ ꯁꯅꯕ ꯌꯥꯏ
ꯎꯝ ꯀꯩꯂꯝꯗꯩ ꯑ‌ꯣꯏꯗ‌ꯣꯏꯅꯣ
ꯑ ꯑꯁꯤ ꯁ꯭ꯋꯥꯏꯗ ꯑꯗꯨꯝ ꯂꯩ ꯏꯐꯥꯎꯗ
ꯑꯣ ꯌꯥꯝ ꯐꯩꯌꯦ ꯑꯩꯁꯨ ꯏꯝꯐꯥꯜꯗ ꯂꯩꯌꯦ
ꯑꯗꯣ ꯑꯩꯁꯨ ꯏꯝꯐꯥꯜꯗ ꯂꯩꯌꯦꯕ ꯑꯗꯨꯝ
ꯑꯣ
ꯎꯝ ꯑꯗꯣ ꯅꯪꯒ ꯑꯩꯒꯗꯤ ꯁꯥꯒꯩ ꯃꯥꯟꯅꯩꯀꯣ
ꯃꯥꯟꯅꯕ꯭ꯔꯣ ꯌꯥꯏꯗ ꯀꯩꯁꯨ ꯀꯥꯏꯗꯦꯗ
ꯑꯦ ꯆꯝ ꯁꯨꯝ ꯍꯥꯏꯕꯅꯤ ꯅꯪꯒꯤ ꯑꯩꯈꯣꯏꯒꯤ ꯅꯪꯒꯤ ꯑ ꯄꯨꯐꯥꯜꯗ ꯌꯦꯡꯉꯀꯥꯟꯗꯅꯦ ꯅꯪꯒꯤ ꯃꯤꯡꯗꯨꯁꯨ ꯑꯩꯒ ꯅꯪꯒꯤ ꯃꯤꯡ ꯍꯥꯏꯌꯦ ꯍꯣꯏ ꯅꯪꯒꯤ ꯃꯤꯡꯗ ꯑꯗꯨꯝ ꯌꯦꯡꯕꯅꯦ ꯈꯪꯉꯦ ꯀꯔꯤ ꯌꯥꯇ ꯅꯣ ꯅꯦꯒ ꯌꯨꯜꯇꯁꯨ ꯑꯗꯨꯝ ꯑꯩꯒ ꯑꯗꯨꯝ ꯃꯥꯟꯅꯩ ꯑꯩꯁꯨ ꯅꯦꯒ ꯑꯩꯁꯨ ꯅ ꯃꯇꯝꯝ ꯖꯥꯇꯤꯁꯦ ꯃꯥꯟꯅꯩ ꯍꯥꯏꯇꯥꯔꯦꯅꯦ
ꯑꯣꯗ ꯏꯆꯤꯂꯤ ꯅꯎꯅꯦ
ꯑꯗꯨꯅꯤ ꯑꯗꯨꯅꯤ ꯀꯩꯀꯩ ꯍꯣꯠꯅꯕꯤꯔꯤꯒꯦ ꯁꯨꯝ ꯀꯃꯥꯏꯃꯥꯏꯅ ꯇꯧꯕꯤꯔꯤꯒꯦ
ꯀꯩꯍꯥꯏ ꯕ
ꯀꯩꯀꯩ ꯍꯣꯠꯅꯔꯤꯒꯦ ꯍꯧꯖꯤꯛꯀꯥꯟꯁꯤꯕꯨ
ꯀꯁꯨ ꯇꯧꯗꯦ ꯑꯗꯨ ꯎꯝ ꯑꯗꯨꯝ ꯊꯕꯛ ꯄꯥꯔꯠ ꯇꯥꯏꯝ ꯖꯣꯕ ꯀꯨꯝꯕ ꯑꯗꯨꯝ ꯇꯧꯋꯦ
ꯑꯣ ꯀꯝ ꯇꯧꯗꯦ ꯑꯗꯣ ꯑꯩꯈꯣꯏꯒꯤ ꯂꯥꯏꯔꯤꯛ ꯇꯝꯕ ꯈꯣꯠꯄꯗꯤꯉ ꯑꯇꯣꯞꯄ ꯂꯣꯏꯔꯕ ꯈꯣꯠꯂꯕ
ꯎꯝ ꯑꯩ ꯀꯣꯂꯦꯖ ꯂꯣꯑꯣ ꯑꯩꯈꯦ ꯆꯍꯤ ꯑꯍꯨꯝ ꯃꯃꯥꯡ ꯀꯩꯅꯣꯗ ꯇꯨ ꯊꯥꯎꯖꯟ ꯇ꯭ꯋꯦꯟꯇꯤ ꯊ꯭ꯔꯤꯗ ꯂꯣꯏꯔꯦ
ꯑꯆꯥ ꯑꯆꯥ ꯑꯗꯨ ꯑꯗꯨꯣ ꯁꯤ ꯁꯤꯒꯤ ꯄ꯭ꯂꯦꯠꯐꯣꯝꯁꯦ ꯁꯤꯖꯤꯟꯅꯔꯛꯄ ꯀꯌꯥꯝ ꯀꯨꯏꯔꯛꯒꯦ
ꯑ ꯀꯩꯕ
ꯁꯤꯒꯤ ꯄ꯭ꯂꯦꯠꯐꯣꯝꯁꯦ ꯁꯤꯖꯤꯟꯅꯔꯛꯄ ꯀꯌꯥꯝ ꯀꯨꯏꯔꯒꯦ
ꯎꯝ ꯀꯏꯗꯔꯤꯗ ꯑꯦ ꯀꯩꯅꯣ ꯇꯥꯡ ꯀꯨꯟ ꯃꯉꯥꯗꯒꯤ ꯍꯧꯕꯅꯦ
ꯎꯝ ꯑꯩꯗꯤ ꯉꯁꯤꯒꯤꯗ ꯉꯥꯏꯔꯤ ꯅꯍꯥꯟ ꯊꯥꯔꯛꯄꯕꯨꯖꯤꯗꯤ ꯀꯨꯏꯔꯦ ꯊꯥꯛꯛꯄ ꯍꯧꯖꯤꯗꯤ ꯀꯨꯏꯔꯦꯕꯀꯣ ꯏꯃꯥꯟꯅꯕꯅ ꯊꯥꯔꯛꯄ ꯗꯣ ꯑꯗꯣ ꯑꯩꯁꯦ ꯈꯔ ꯍꯣꯏ ꯁꯨꯝ ꯈꯜꯂꯤꯕꯅꯤ ꯏꯃꯥꯟꯅꯕꯨ ꯍꯥꯏ ꯃꯤꯗꯤ ꯂꯣꯏ ꯐꯪꯅꯈ꯭ꯔꯦ ꯅꯪ ꯀꯃꯥꯏꯅ ꯇꯧ ꯇꯔꯤꯒꯦ ꯅꯩꯅ ꯑꯦ ꯑꯩꯗꯤ ꯇꯧꯗꯦ ꯊꯕꯛ ꯈ ꯆꯤꯟꯕꯄ ꯉꯁꯤ ꯇꯧꯒꯦ ꯀ ꯌꯦ ꯃ ꯑꯗꯨꯗ ꯁꯨꯝ ꯒ꯭ꯔꯨꯞꯇꯕꯨꯁꯨ ꯅꯍꯥꯟꯗꯩ ꯌꯥꯎꯋꯦꯕꯀꯣ ꯑꯗꯨ ꯑꯣꯏꯔꯁꯨ ꯑꯗꯨꯝ ꯆꯞ ꯆꯥꯕ ꯀꯩꯅꯣꯗꯣ ꯈꯪꯁꯨ ꯈꯪꯗꯕꯅꯤꯅ ꯍꯥꯏ ꯍꯥꯏ ꯇꯥꯔꯦꯅꯦ ꯑꯗꯨꯝ ꯌꯦꯡꯕꯅꯤ ꯑꯗꯣ ꯉꯁꯤꯁꯦ ꯉꯁꯤ ꯈꯔ ꯐ꯭ꯔꯤ ꯑꯣꯏꯔꯤꯉꯩꯁꯤꯗ ꯀꯃꯥꯏ ꯀꯃꯥꯏꯅ ꯇꯧꯕ ꯑꯣꯖꯥꯠꯅꯣ ꯁꯨꯝ ꯌꯦꯡꯊꯣꯛꯁꯦꯅ ꯁꯨꯝ ꯇꯧꯕ ꯑꯗꯨ ꯁꯨꯝ ꯃꯤꯁꯨ ꯑꯗꯨꯝ ꯑꯐ ꯑꯐꯕ ꯃꯌꯥꯝ ꯊꯦꯡꯅꯩ ꯋꯥꯔꯤ ꯁꯥꯕꯁꯨ ꯑꯗꯨꯝ ꯅꯨꯡꯉꯥꯏ ꯌꯥꯝ ꯅꯨꯡꯉꯥꯏꯕꯁꯨ ꯌꯥꯎꯋꯤ ꯍꯧꯖꯤꯛ ꯐꯥꯎꯒꯤ ꯑꯣꯏꯅꯗꯤ
ꯑꯗꯨ ꯅꯅꯨꯡꯉꯥꯏ ꯑꯅ ꯇꯣꯏꯅ ꯑꯗꯨꯝ ꯋꯥꯔꯤ ꯑꯗꯨꯝ ꯁꯥꯟꯅꯕ ꯃꯤ ꯃꯤ ꯋꯥꯔꯤ ꯁꯥꯟꯅꯕ ꯌꯥꯝ ꯅꯨꯡꯉꯥꯏꯕ ꯌꯥꯎꯕꯅꯤ
ꯑꯣ ꯍꯣꯏ ꯑꯗꯣ ꯂꯣꯏꯅꯁꯨ ꯑꯣꯏꯔꯝꯕꯁꯨ ꯌꯥꯏꯀꯣ
ꯎꯝ
ꯆꯥꯛ ꯏꯁꯤꯡ ꯆꯥꯔꯕ ꯀꯃꯥꯏꯅ ꯇꯧꯒꯦ
ꯎꯝ ꯆꯞ ꯆꯔꯦ ꯑꯁꯥꯏꯅ ꯆꯔꯦ
ꯃꯊꯦꯜ ꯆꯥꯔꯒꯦ
ꯃꯁꯤꯗꯤ ꯁꯧꯒꯔꯤ ꯀꯥꯡꯁꯣꯏ ꯑꯃꯅꯦ ꯌꯦꯔꯨꯝ ꯑꯐꯨꯠꯄꯅꯦ ꯑꯗꯨꯒ ꯃꯔꯣꯛ ꯃꯦꯠꯄ
ꯑ ꯑꯗꯣ ꯍꯧꯖꯤꯛꯁꯦ ꯑꯩ ꯆꯥꯗ꯭ꯔꯤ ꯈꯔ ꯋꯥꯠꯂꯦ ꯍꯧꯖꯤꯛ ꯉꯥꯏꯍꯥꯛ ꯂꯩꯔ ꯄꯨꯡ ꯃꯥꯄꯜ ꯍꯧꯖꯤꯛ ꯄꯨꯡ ꯃꯥꯄꯜ ꯑꯗꯨꯋꯥꯏꯗ ꯇꯥꯔꯒꯗꯤ ꯑꯗꯨꯝ ꯆꯔꯛꯑꯅꯤ ꯍꯥꯏꯖꯣ
ꯅꯣ ꯍꯥꯎꯒ
ꯈꯪꯒꯦ ꯉꯁꯤꯁꯤ ꯀꯔꯤ ꯑꯣꯏꯗꯣꯏꯖꯥꯠꯅꯣ ꯑꯆꯝꯕ ꯌꯨꯝꯗ ꯑꯗꯨꯝ ꯂꯩ ꯍꯣꯏ
ꯑꯣ ꯆꯍꯤꯗꯤ ꯀꯌꯥ ꯁꯨꯔꯒꯦ ꯑꯗꯨꯇꯥꯗꯤ
ꯀꯌꯥꯒꯨꯝꯕ ꯁꯣꯔꯨꯝꯗꯣ ꯃꯥꯟꯒꯦꯅꯦ ꯅꯪꯒꯤ ꯑꯦꯖꯝꯁꯤꯅ ꯑꯗꯨꯝ ꯍꯥꯏꯐꯦꯠ ꯍꯥꯏꯔꯑꯣ ꯌꯦꯡꯁꯤꯅꯦ
ꯎꯝ ꯈꯪꯗꯦꯅꯦ ꯃꯈꯣꯟꯗ ꯍꯥꯏꯌꯣ ꯍꯥꯏꯔ ꯊꯥꯔꯇꯤ ꯄ꯭ꯂꯁ
ꯋꯥ ꯂꯣꯏꯗꯅ
ꯁꯨꯝ ꯃꯈꯣꯟꯗ ꯑꯗꯨꯝ ꯀꯩꯅꯣ ꯇꯧꯕꯅꯤꯗ
ꯈꯣꯟ ꯅꯠꯇꯦꯀꯣ ꯈꯣꯟꯖꯦꯜꯗ ꯍꯥꯏꯒꯗꯕ ꯀꯣ
ꯑꯣ ꯌꯦ ꯑꯝ ꯈꯣꯟꯖꯦꯜꯗ ꯑꯁ ꯃꯈꯣꯟ
ꯃꯈꯣꯟꯗ ꯍꯥꯏꯕꯗꯤ ꯍꯣꯏ ꯌꯥꯟꯕꯨ ꯇꯥꯔꯒꯗꯤ ꯂꯣꯏ ꯌꯥꯕ ꯉꯥꯛꯇꯅꯤ ꯅꯠ
ꯌꯥꯕ ꯉꯥꯛꯇꯅꯤ ꯀꯔꯤ ꯇꯧꯔꯨꯗꯣꯏꯅꯣ
ꯒ꯭ꯌꯥꯟꯒꯕ ꯇꯥꯔꯗꯤ ꯂꯣꯏ ꯌꯥꯕ ꯉꯥꯛꯇꯅꯤ ꯑꯗꯨ ꯑꯣꯏꯔꯁꯨ ꯑꯩꯈꯣꯏꯒꯤ ꯂꯣꯟꯁꯦ ꯀꯔꯦꯛꯁꯟ ꯇꯧꯊꯣꯛꯁꯤ ꯍꯥꯏꯔꯒꯗꯤ ꯈꯔ ꯁꯦꯝꯗꯣꯛꯄ ꯗꯔꯀꯥꯔ ꯑꯣꯏꯕ꯭ꯔꯥꯅ ꯈꯜꯂꯤꯀꯣ
ꯑ ꯀꯁꯨ ꯀꯥꯏꯗ
ꯎꯝ ꯍꯥꯏꯥꯏꯗꯤꯦ ꯈꯣꯏꯁꯤꯁꯤ ꯁꯤꯁꯦ ꯑꯗꯨꯝ ꯂꯣꯟꯁꯦ ꯀꯃꯥꯏ ꯀꯃꯥꯏꯅ ꯇꯧꯒꯦ ꯈꯣꯠꯀꯦꯅ ꯈꯔ ꯇꯝꯒꯦꯅ ꯁꯨꯝ ꯄꯥꯏ ꯋꯥꯅꯤꯗ ꯑꯩꯈꯣꯏ ꯃꯌꯥꯝꯗꯒꯤꯪꯅꯤ ꯑꯅꯧ ꯑꯅꯧꯕ ꯊꯦꯡꯅꯔꯒꯗꯤ ꯂꯣꯟ ꯈꯔ ꯁꯅ ꯁꯒꯨꯝꯕꯗ ꯀꯔꯦꯛꯁꯟ ꯇꯧꯍꯧꯕꯁꯨ ꯌꯥꯝ ꯐꯩꯗꯅꯀꯣ ꯈꯨꯗꯣꯡ ꯆꯥꯕ ꯑꯃ ꯂꯧꯍꯧꯕꯁꯦ ꯑꯗꯣ ꯏꯆ ꯅꯨꯨꯄꯤꯗꯤ ꯅꯪ ꯀꯩ ꯀꯌꯥꯃꯨꯛꯇꯤ ꯁꯨꯔꯒꯦ
ꯑꯩ ꯇ꯭ꯋꯦꯟꯇꯤ ꯐꯥꯏꯚ
ꯑꯣ ꯌꯥꯝ ꯐꯩꯅꯦ ꯑꯗꯨ ꯍꯥꯏꯇꯥꯔꯗꯤ ꯑꯩꯅꯗꯤ ꯆꯍꯤꯁꯦ ꯃꯔꯤꯃꯨꯛ ꯍꯜꯂꯦ
ꯑꯣ ꯑꯣ ꯇ꯭ꯋꯦꯟꯇꯤ ꯅꯥꯏꯟ
ꯌꯥꯝ ꯍꯟꯗꯔ ꯃ ꯅꯠꯇ ꯑꯩꯅ ꯁꯨꯝ ꯑꯩꯅ ꯁꯨꯝ ꯈꯟꯕꯗ ꯑ ꯀꯩ ꯁ꯭ꯋꯥꯏꯗ ꯂꯩꯕ ꯃꯤ ꯃꯥꯜꯂꯦ ꯑꯗꯨꯝ ꯍꯧꯕꯗꯒꯤ ꯁ꯭ꯋꯥꯏꯗꯩ ꯑꯗꯨꯝ ꯂꯩꯕ ꯃꯤ ꯍꯥꯏꯗꯤ ꯅꯪꯒꯤ ꯋꯥ ꯑꯩꯈꯣꯏꯒꯤ ꯋꯥꯔꯤ ꯁꯅꯕꯁꯦ ꯋꯥꯔꯤ ꯁꯅꯕꯗ ꯑꯗꯨꯝ ꯂꯣꯟꯗꯣ ꯍꯥꯏ ꯇꯥꯔꯦꯅꯦ ꯌꯥꯝ ꯁꯦꯡꯅ ꯌꯥꯝ ꯈꯣꯏꯗꯕꯤꯗ ꯌꯥꯝ ꯇꯤꯡꯅ ꯉꯥꯡꯉꯤ ꯍꯥꯏꯇꯥꯔꯦꯅꯦ
ꯑꯁ ꯈꯪꯗꯔꯦꯗ ꯑꯗꯨꯗꯤ
ꯎꯝ ꯍꯥꯏꯗꯤ ꯑꯩꯈꯣꯏꯒꯤ ꯑ ꯑꯩꯈꯣꯏꯒꯤ ꯂꯝꯄꯥꯛꯇ ꯂꯩꯕꯒꯁꯤꯡꯗ ꯂꯩꯕꯒꯗꯤ ꯂꯣꯟ ꯁꯦ ꯑꯗꯨꯝ ꯍꯣꯏ ꯈꯪꯕ ꯇꯥꯔꯒꯁꯨ ꯑꯩꯈꯣꯏ ꯋꯥꯉꯥꯡ ꯁꯉꯥꯡꯗ ꯈꯤꯇꯪ ꯈꯣꯏꯕ ꯈꯣꯠꯄ ꯌꯥꯝ ꯌꯥꯎꯋꯤꯗꯅꯀꯣ
ꯑ ꯌꯥꯎ ꯌꯥꯑ
ꯎꯝ ꯑꯗꯣ ꯅꯪꯒꯤꯁꯤꯗꯤ ꯑꯗꯨꯝ ꯈꯣꯏꯕ ꯈꯣꯠꯄꯗꯤ ꯀꯌꯥ ꯌꯥꯎꯗꯧ ꯃꯥꯜꯂꯦ ꯁꯨꯝ
ꯈꯪꯗꯔꯦꯅꯦ ꯑꯦ ꯑꯩꯍꯣꯏ ꯑꯩ ꯁꯤꯗ ꯑꯗꯨꯝ ꯂꯩꯕꯗꯤ ꯀꯨꯏꯔꯦ ꯍꯥꯟꯅꯗꯒꯤꯗꯤ ꯂꯩꯕꯨꯗꯤ ꯂꯩꯌꯦꯀꯣ ꯑꯦ ꯑꯩꯈꯣꯏ ꯕꯕꯥ ꯈꯣꯏꯗꯣ ꯑꯁꯤ ꯀꯩꯅꯣꯗꯒꯤꯩꯅꯦꯕꯀ ꯁꯤ ꯇꯝꯄꯥꯛꯇꯒꯤ ꯑꯣꯏꯗꯣꯏꯅꯦ
ꯎꯝ
ꯑꯗꯣ ꯑꯩꯈꯣꯏ ꯃꯃꯥꯅ ꯆꯤꯡꯗꯒꯤ ꯑꯣꯏꯗꯣꯏꯅꯦꯕꯀꯣ
ꯑ ꯑꯗꯨꯗꯤ ꯕꯕꯥꯒꯤ ꯕꯕꯥꯒꯤ ꯕꯕꯥꯅ ꯇꯝꯄꯥꯛꯇ ꯑꯣꯏꯔꯒꯗꯤ ꯅꯪꯖꯨ ꯇꯝꯄꯥꯛ
ꯑ ꯑꯗꯨꯃꯥꯏꯅꯗꯤ ꯑꯣꯏꯔꯦ ꯂꯩꯌꯦ ꯂꯩꯔꯒꯁꯨ ꯑꯃꯨꯛ ꯑꯃꯨꯛ ꯑꯩꯈꯣꯏ ꯃꯃꯥ ꯃꯅꯥꯛꯇ ꯑꯃꯨꯛ ꯂꯩꯕꯀꯣ
ꯑꯗꯨ ꯃꯃꯥ ꯕꯕꯥꯒ ꯃꯃꯥꯒ ꯍꯥꯏꯁꯦ ꯂꯩꯃꯤꯟꯅꯗ꯭ꯔꯣ ꯍꯥꯏꯁꯦ ꯑ
ꯑꯩꯈꯣꯏ ꯕꯕꯥꯗꯤ ꯂꯩꯈꯤꯗ꯭ꯔꯦꯕꯀꯣ ꯑꯗꯨꯒꯤ ꯀꯩꯅꯣ ꯑꯃꯨꯛ ꯆꯤꯡꯗ ꯂꯩꯔꯕ ꯑꯩꯈꯣꯏ
ꯑꯗꯣ ꯍꯧꯖꯤꯛꯄꯨꯗꯤ꯫ ꯑ ꯍꯧꯖꯤꯛꯄꯨꯗꯤ ꯏꯝꯐꯥꯜ ꯑ ꯁꯤ ꯇꯝꯄꯥꯛꯇ ꯂꯩꯔꯒ ꯑꯗꯨꯝ꯫ ꯊꯕꯛ ꯑꯗꯨꯝ ꯇꯧꯕ ꯌꯥꯕ ꯑꯗꯨꯝ ꯇꯧꯔ ꯑꯈꯣꯏ ꯑꯗꯨꯝ ꯂꯩ ꯆꯍꯤ ꯑꯍꯨꯝ ꯃꯔꯤꯕꯨ ꯁꯤꯖꯤꯜꯂꯛꯑꯦ
ꯎꯝ ꯎꯝ ꯏꯝꯐꯥꯜ ꯍꯥꯏꯁꯤ ꯑꯩꯈꯣꯏ꯫ ꯑꯩ ꯕꯖꯥꯔ ꯑꯦꯔꯤꯌꯥꯗ ꯑꯣꯏꯒꯦꯔꯥ꯫
ꯑ ꯕꯖꯥꯔꯒꯁꯨ ꯅꯛꯅꯔꯦ ꯑꯗꯨꯝ꯫ ꯑꯗꯨꯝ ꯑꯁꯤ ꯑꯁꯤ ꯈꯨꯟꯗꯒꯤ ꯗꯨꯝ ꯕꯖꯥꯔ ꯐꯧ ꯈꯣꯡꯅ ꯆꯠꯄ ꯌꯥꯔꯦ꯫
ꯑꯣ ꯑꯗꯨꯗꯤ ꯌꯥꯝ ꯅꯛꯄꯩ ꯃꯑꯣꯡꯅꯤ ꯃꯥ
ꯑꯧ ꯃꯌꯥꯏꯗ ꯑꯣꯏꯗꯣꯏꯅꯦ ꯃꯣꯏꯒꯤ ꯂꯝꯁꯦ
ꯑꯣ ꯑꯣ
ꯑꯩ ꯑꯗꯨꯝ ꯁꯣꯔꯠꯀꯠꯇ ꯍꯥꯏꯔꯔꯥ ꯑ ꯃꯍꯥꯗꯒꯤ꯫ ꯑꯗꯨꯝ ꯍꯧꯔꯗꯤ ꯈꯪꯕ꯭ꯔꯥ ꯃꯍꯥꯛ ꯑꯣ ꯑꯣ ꯑꯗꯣ ꯑꯗꯨꯋꯥꯏꯗ ꯂꯩꯌꯦꯕ꯫ ꯀꯣ ꯑꯗꯣ ꯑꯩꯈꯣꯏ ꯕꯕꯥ ꯌꯨꯝꯗꯤ ꯅꯠꯇꯦꯕ ꯁꯤꯗꯤ ꯑꯩꯈꯣꯏ ꯆꯤꯆꯦꯈꯣꯏꯒ ꯑꯩꯈꯣꯏ ꯄꯨꯟꯅ ꯔꯦꯟꯗ ꯂꯩꯃꯤꯟꯅꯕꯅꯦꯕꯀꯣ
ꯑꯆꯥ ꯑꯆꯥ꯫
ꯑꯈꯣꯏ ꯕꯕꯥ ꯈꯣꯏꯅ ꯀꯩꯅꯣꯔꯣꯝꯗ ꯑꯣꯏꯗꯣꯏꯅꯦ ꯎꯝ ꯑ ꯑꯃ ꯏꯁꯄꯣꯔꯇ ꯀꯩꯀꯥ ꯁꯅꯐꯝ ꯑꯃ ꯂꯩꯕꯗꯣ
ꯎ ꯎ ꯑꯣ ꯑꯣ꯫ ꯑꯆꯥ ꯑꯠꯆꯥ ꯑꯆꯥ ꯍꯣ ꯍꯣꯏ ꯔ ꯅꯠ ꯅꯟꯅ ꯀꯩꯅꯣꯟ ꯅ ꯀꯩꯅꯣ ꯑꯣꯏꯔꯝꯃꯅꯤ ꯑꯗꯨꯗꯤ꯫
ꯑꯦꯟ ꯗꯅꯦ ꯑꯦꯟ ꯗ ꯑꯗꯨꯗꯣ ꯑꯣꯏꯗꯣꯏꯅꯦ ꯑꯩꯈꯣꯏꯒꯤ ꯂꯝ꯫ ꯑꯗꯣ ꯍꯧꯖꯤꯛꯄꯨꯗꯤ ꯂꯩꯇ꯭ꯔꯦ ꯑꯩꯈꯣꯏꯒꯤ ꯑꯩꯈꯣꯏ ꯕꯕꯥ꯫ ꯑꯩꯈꯣꯏ ꯁꯥꯒꯩꯗꯤ ꯈꯔ ꯂꯩꯌꯦ ꯑ ꯑꯇꯩꯗꯤ ꯂꯩꯇ꯭ꯔꯦ꯫ ꯅꯪꯗꯤ ꯀꯥꯏꯋꯥꯏꯗ ꯑꯣꯏꯗꯣꯅꯣ ꯑꯗꯨꯝ ꯍꯥꯏꯐꯦꯠ ꯍꯥꯏꯕꯅꯦ
ꯈꯨꯟ ꯑꯃ ꯂꯩꯕꯗꯣ
ꯑꯣ ꯑꯦꯟꯗꯒꯤ ꯑꯗꯨ ꯍꯥꯏꯗꯤ ꯖꯒꯥꯗꯣ ꯍꯥꯏꯐꯦꯠ꯫ ꯆꯤꯡ ꯂꯩꯕ ꯑꯥ꯫
ꯏꯟꯒꯤ ꯃꯃꯥꯡꯗ ꯁꯣ ꯋꯥꯡꯃꯗ ꯆꯤꯡ ꯂꯩꯕꯗꯣ
ꯑꯣ ꯑꯣ ꯑꯣ ꯈꯉꯦ ꯈꯪꯉꯦ ꯈꯪ ꯆꯤꯡꯗꯒꯤ ꯍꯧꯋꯦꯀꯣ ꯂꯝꯗꯨꯁꯨ ꯑꯣ ꯈꯪꯉꯦ ꯈꯪꯉꯦ
ꯎ ꯑꯗꯨ ꯑꯅꯛꯄꯅꯤꯗ ꯎꯝ ꯑꯗꯨꯅꯦ ꯑꯩꯅ ꯑꯗꯨꯗꯗꯤꯅꯦ ꯅꯪ ꯏꯂꯥꯏ ꯁꯨꯝ ꯈꯪꯉꯤꯁꯤ ꯅꯪꯒꯤ꯫ ꯈꯣꯡꯒꯥꯡꯁꯤꯦ ꯑꯗꯨꯝ ꯑꯩ ꯑꯗꯨꯝ ꯈꯪꯉꯦꯕ꯫ ꯑꯗꯨꯏꯁꯨ ꯃꯊꯛꯇ ꯅꯪꯒꯤ ꯑꯣꯔꯐꯥꯥꯁꯦ ꯑꯩꯅ ꯁꯨꯝ ꯍꯥꯏꯐꯦꯠ ꯌꯦꯡꯕꯗ ꯅꯪꯁꯦ ꯑꯩꯈꯣꯏ ꯏꯆꯟ ꯅꯨꯄꯤ ꯇꯥꯔꯤ ꯁꯥꯒꯩꯁꯨ ꯃꯥꯟꯅꯩꯌꯦꯕ꯫ ꯑꯗꯨꯕꯨ ꯗꯥꯏꯔꯦꯛ ꯍꯥꯏꯕꯁꯨ ꯅꯤꯅꯦꯀꯣ꯫ ꯁꯨꯝ ꯈꯔ ꯀꯩ ꯍꯥꯏꯇꯥꯔꯦ ꯁꯨꯝ ꯈꯔ ꯂꯝꯕꯤꯗꯣ ꯗꯥꯏꯔꯦꯛ ꯃꯦꯟ ꯔꯣꯗꯇ ꯆꯠꯄ ꯌꯥꯗꯕꯅꯤꯅ ꯈꯔ ꯀꯣꯏꯊꯣꯛ ꯖꯤꯡ ꯈꯔ ꯆꯠꯄꯩ ꯋꯥꯅꯤꯗ
ꯑꯩꯁ꯫ ꯈꯪꯗ꯭ꯔꯦ ꯁꯤ ꯀꯩꯅꯣꯗꯤ ꯗꯗꯥꯗꯤ ꯀꯣꯂꯦꯖ꯫ ꯂꯣꯏꯕ ꯀꯨꯏꯔꯝꯃꯅꯤ꯫
ꯂꯣꯏꯔꯦ ꯃꯁꯇ ꯂꯣꯏꯔꯦ ꯑꯗꯨꯝ ꯍꯣꯏ ꯑꯩꯒꯤ ꯏꯁꯥꯒꯤ ꯑꯣꯏꯅ ꯍꯥꯏꯇꯥꯔꯦꯅꯦ ꯏꯁꯇꯥꯔꯠ ꯑꯞ ꯃꯆꯥ ꯑꯃ ꯇꯧꯔꯤ꯫ ꯑꯗꯨꯝ ꯇꯦꯛ ꯇꯦꯛ ꯇꯧꯔꯤ ꯍꯥꯏꯇꯥꯔꯦ ꯑꯗꯣ ꯅꯪꯅ ꯍꯧꯖꯤꯛ ꯂꯩꯔꯤꯕ꯫ ꯃꯐꯝꯗꯣ꯫
ꯑꯥꯎ
ꯃꯐꯝꯗꯨꯁꯨ ꯑꯩꯒꯤ ꯑꯩꯈꯣꯏ ꯏꯃꯨꯡꯒꯤ ꯃꯤ ꯍꯥꯏꯇꯥꯔꯦꯅꯦꯀꯣ ꯏꯃꯨꯡ ꯃꯤꯁꯣꯏꯗ ꯂꯩ ꯃꯔꯨꯞ ꯃꯄꯥꯡꯁꯤꯡꯁꯨ ꯌꯥꯝ ꯂꯩ ꯑꯩ ꯑꯗꯨ ꯑꯗꯨꯋꯥꯏꯗꯁꯨ ꯑꯗꯨꯝ ꯇꯣꯏ ꯇꯣꯏꯅ ꯂꯥꯛꯏ ꯅꯣꯏꯒꯤ ꯍꯧꯖꯤꯛꯀꯤ ꯃꯅꯥꯛꯇ ꯑꯩꯈꯣꯏꯒꯤ ꯗꯥꯟꯁ ꯀꯣꯂꯦꯖꯀ ꯂꯩꯕꯗꯣ
ꯑꯧ
ꯑꯗꯨꯗꯁꯨ ꯑꯣꯐꯤꯁ ꯂꯩꯌꯦꯕꯀꯣ ꯑꯩꯈꯣꯏꯒꯤ ꯑꯥꯔꯠ ꯑꯦꯟ ꯀꯜꯆꯔꯒꯤ ꯑꯗꯨꯗ ꯂꯩꯕ ꯑꯩꯈꯣꯏꯒꯤ ꯃꯩꯇꯩ ꯏꯆꯤꯟ ꯏꯅꯥꯎꯁꯤꯡꯒꯤ ꯑꯣꯐꯤꯁ ꯈꯔ ꯂꯩꯌꯦꯕꯀꯣ ꯃꯣꯏꯒ ꯑꯩꯈꯣꯏꯒꯁꯨ ꯑꯗꯨꯝ ꯄꯨꯜꯂꯒ ꯑꯗꯨꯝ ꯊꯕꯛ ꯇꯧꯃꯤꯟꯅꯔꯤ ꯍꯥꯏꯇꯥꯔꯦꯅꯦ꯫ ꯅꯪꯒ ꯊꯦꯡꯅꯕꯁꯨ ꯌꯥꯝ ꯐꯔꯦ꯫ ꯗꯣ ꯅ ꯑꯥ ꯑꯩ ꯍꯣꯔꯦꯟ ꯅꯪꯒꯤ ꯅꯝꯕꯔꯗꯁꯨ ꯑꯗꯨꯝ ꯇꯦꯛꯁ ꯊꯥꯔꯛꯀꯦ ꯑꯩ ꯅꯝꯕꯔꯁꯨ ꯁꯦꯞ ꯇꯧꯁꯜꯂꯣ꯫ ꯀꯣ ꯑꯗꯨꯒ ꯅꯪ ꯍꯧꯖꯤꯛ ꯑꯗꯨꯝ ꯄꯥꯔꯠ ꯇꯥꯏꯝ ꯇꯧꯔꯤ ꯍꯥꯏꯕ ꯅꯠꯇ꯭ꯔꯣ
ꯑꯥꯎ
ꯇꯧꯔꯒꯗꯤ ꯑꯁꯨꯝ ꯂꯥꯏꯕꯛ ꯌꯥꯝ ꯐꯕ ꯍꯥꯏꯒꯗ꯭ꯔꯥ ꯑꯩꯈꯣꯏ ꯊꯕꯛ ꯈꯔꯁꯨ ꯇꯧꯃꯤꯟꯅꯁꯤ ꯀꯣ ꯑꯩꯈꯣꯏꯒꯤ ꯑꯩꯈꯣꯏꯒꯤ ꯐꯨꯔꯨꯞꯀꯤ ꯑꯩꯈꯣꯏꯒꯤ ꯅꯥꯠꯀꯤ ꯑꯣꯏꯕ ꯖꯒꯣꯏ ꯏꯁꯩ ꯃꯌꯥꯝ ꯑꯃ ꯂꯩꯗꯅ ꯑꯁꯤꯒꯤꯁꯤꯗ ꯀꯥꯡꯂꯨꯞ ꯐꯨꯔꯨꯞ ꯑꯇꯩ ꯃꯌꯥꯝꯅ ꯍꯧꯖꯤꯛꯀꯤ ꯑ ꯀꯩ ꯀꯩꯗ ꯑꯩꯈꯣꯏꯒꯤ ꯅꯥꯠꯀꯤ ꯑꯣꯏꯕ ꯐꯣꯟ ꯂꯩꯇꯦꯡ ꯀ ꯂꯥꯟꯅ ꯁꯤꯖꯤꯟꯅꯕ ꯃꯌꯥꯝ ꯑꯃ ꯅꯣꯏ ꯎꯔꯝꯃꯅꯤ
ꯑꯥ ꯑꯣꯏ
ꯑꯗꯨ ꯃꯌꯥꯝꯗꯣ ꯍꯧꯖꯤꯛ ꯁꯦꯝꯗꯣꯛꯇꯅ ꯈꯣꯠꯇꯣꯛꯇꯅ ꯑꯩꯈꯣꯏꯅ ꯂꯣꯏꯅ ꯂꯥꯟꯅ ꯁꯤꯖꯤꯟꯅꯔꯤꯕ ꯀ ꯇꯧꯔꯤꯕ ꯃꯌꯥꯝꯗꯨꯁꯨ ꯇꯣꯏꯅ ꯁꯨꯝ ꯀꯧꯔꯒ ꯋꯥꯔꯤ ꯁꯥꯟꯅꯗꯅ ꯈꯣꯠꯇꯅ ꯑꯔꯥꯟꯕ ꯃꯌꯥꯝꯗꯣ ꯁꯦꯝꯗꯣꯛꯇꯅ ꯇꯧꯗꯅ ꯈꯣꯠꯇꯅ ꯌꯥꯝ ꯇꯧꯔꯤꯕꯅꯦꯕꯀꯣ꯫ ꯑꯗꯨꯅ ꯍꯧꯖꯤꯛꯁꯦ ꯑꯩꯈꯣꯏꯒꯤꯁꯨ ꯃꯦꯝꯕꯔ ꯀꯩꯀꯥ ꯃꯤ ꯃꯤ ꯃꯤꯁꯨ ꯌꯥꯝꯗꯦꯕꯀꯣ ꯑꯗꯨꯅ ꯑꯩꯈꯣꯏ ꯃꯌꯥꯝꯁꯤ ꯄꯨꯟꯁꯤꯜꯂꯒ ꯑꯩꯈꯣꯏꯒꯤ ꯁꯨꯝꯕ ꯁꯣꯏꯕ ꯈꯣꯠꯂꯤꯕ ꯃꯌꯥꯝꯁꯤ ꯍꯦꯡꯋꯥꯏ ꯇꯨꯡꯗ ꯋꯥ ꯌꯥꯝꯗꯅꯕ ꯑꯗꯨ ꯇꯧꯕꯗ ꯅꯪꯁꯨ ꯌꯥꯎꯍꯥꯎ ꯁꯤ ꯁꯤꯅꯤ ꯑꯩꯅ ꯍꯥꯏꯁꯩ ꯌꯥꯏꯗꯅ
ꯃꯇꯝ ꯑꯗꯨꯝ ꯃꯇꯝꯕꯨ ꯂꯩꯔꯒꯗꯤ ꯌꯥꯎꯕ ꯌꯥꯏ
ꯃꯇꯝ ꯃꯇꯝ ꯍꯥꯏꯁꯤ ꯑꯩꯈꯣꯏꯅ ꯑꯗꯨꯝ ꯍꯥꯏꯗꯤ ꯑꯩꯈꯣꯏꯒꯤꯁꯤ ꯅꯨꯡꯇꯤꯒꯤ ꯆꯠꯀꯗꯕ ꯅꯠꯇꯦ ꯊꯕꯛꯁꯦ ꯀꯣ ꯍꯥꯏꯗꯤ ꯃꯥꯏ- ꯃꯥꯏ ꯃꯇꯝ ꯂꯩꯅꯤ ꯅꯪꯁꯨ ꯑꯗꯨꯝ ꯊꯕꯛ ꯆꯠꯄꯅꯤꯅ ꯑꯗꯨꯝ ꯁꯨꯇꯤ ꯃꯇꯝꯒꯨꯝꯕ ꯑꯁꯪꯕ ꯃꯇꯝ ꯑꯣꯔ ꯂꯩꯔ ꯂꯩꯔꯛꯀꯅꯤꯗꯅꯀꯣ ꯑꯗꯨꯗ ꯑꯗꯨꯝ ꯄꯥꯎ ꯐꯥꯎꯅꯔꯒ ꯑꯦ ꯁꯤ ꯅꯨꯃꯤꯠꯇꯤ ꯑꯩ ꯁꯪꯒꯅꯤ ꯁꯤ ꯅꯨꯃꯤꯠꯇꯤ ꯁꯤ ꯇꯧꯕ ꯌꯥꯅꯤ ꯑꯗꯨꯝ ꯄꯥꯎ ꯐꯥꯎꯅꯔꯒ ꯑꯗꯨꯝ ꯇꯧꯕ ꯌꯥꯕ ꯉꯥꯛꯇꯅꯤꯗ꯫
ꯌꯥꯏ ꯌꯥꯏ꯫
ꯇꯧꯁꯦꯕꯨ ꯍꯥꯏꯔꯒꯗꯤ ꯂꯣꯏꯅ ꯇꯧꯕ ꯌꯥꯕ ꯉꯥꯛꯇꯅꯦꯕꯀꯣ ꯑꯗꯨꯕꯨ ꯏꯁꯥꯅ ꯏꯁꯥꯅ ꯑꯦ ꯇꯜꯂꯦꯗꯅ ꯍꯥꯏ ꯈꯟꯈ꯭ꯔꯒꯗꯤ ꯑꯗꯨꯝ ꯑꯗꯁꯨ ꯅꯪꯕ ꯌꯥꯕ ꯄꯣꯠ ꯇꯧꯕ ꯌꯥꯕ ꯄꯣꯠꯁꯤꯐꯥꯎꯗ ꯇꯧꯅꯤꯡꯉꯔꯣꯏꯕ
ꯑꯣ
ꯑꯗꯨꯅ ꯑꯗꯨꯝ ꯑꯩ ꯏꯁꯥꯅ ꯑꯩ ꯏꯁꯥꯒꯤ ꯑꯩ ꯑꯩꯒꯤ ꯅꯥꯠꯀꯤꯗꯃꯛꯇ ꯑꯩꯒꯤ ꯐꯨꯔꯨꯞ ꯃꯛꯇ